ꯍꯜꯂꯣ
ꯎꯝ ꯇꯥꯔꯦ ꯇꯔꯦ ꯀꯩꯗꯧꯔꯝꯃꯤꯅꯣ
ꯁꯨꯝ ꯂꯩꯔꯤ ꯐꯝꯃꯤ
ꯎꯝ ꯉꯁꯤꯒꯤ ꯀꯔꯤ ꯏꯖꯥꯡ ꯆꯔꯕ
ꯏꯟꯖꯥꯡꯗꯣ ꯏꯔꯣꯝꯕꯒ ꯆꯝꯐꯨꯠꯀ ꯆꯥꯏ꯫
ꯏꯔꯣꯝꯕꯒ ꯆꯝꯐꯨꯠꯀ ꯀꯅꯥꯅ ꯂꯣꯜꯂꯤꯅꯣ ꯑꯩꯗꯤ ꯉꯥ ꯀꯧꯇ ꯑꯣꯏꯔꯃꯥꯜꯂꯦ
ꯉꯥ ꯀꯧꯇꯥ
ꯎꯝ
ꯍꯣꯏ ꯈꯣꯏ ꯃꯥꯅ
ꯑꯣ
ꯅꯠꯇꯦ ꯑꯈꯣ ꯃꯥ ꯑꯈꯣꯃꯥ ꯅꯠꯇꯦ ꯑꯈꯣꯏ ꯆꯦꯅ
ꯑꯣ ꯆꯦꯆꯦ ꯌꯨꯝ ꯂꯩꯕ꯭ꯔꯣ
ꯑꯥ ꯃꯥ ꯑꯦꯛꯖꯥꯝ ꯂꯣꯏꯈꯤꯕꯒꯤ
ꯎꯝ
ꯂꯩ
ꯎꯝ
ꯅꯠꯇꯦ ꯆꯥꯛ ꯊꯣꯡꯕꯗꯣ ꯇꯪꯈꯥꯏ ꯇꯪꯈꯥꯏ ꯊꯣꯡꯉꯌꯦ
ꯅꯪꯒꯥ
ꯑꯩꯈꯣꯏꯆꯦꯅ ꯑꯩꯅ ꯆꯥꯛ ꯊꯣꯡꯉꯝꯃꯦ ꯑꯗꯨꯒ ꯑꯩꯈꯣꯏꯆꯧꯅ ꯏꯔꯣꯜꯂꯦ
ꯆꯝꯐꯨꯟꯅ ꯀꯅꯥꯅꯣꯅ ꯐꯨꯠꯂꯦ ꯍꯥꯏꯔꯤꯕꯅꯤ
ꯐꯔꯦꯅꯦ ꯑꯗꯨꯅꯥ
ꯍꯣꯔꯦꯟꯕꯨꯗꯤ ꯑꯩꯈꯣꯏꯃꯥꯅꯥ ꯊꯣꯡꯉꯅꯤ
ꯎꯝ ꯅꯪ ꯃꯥꯏꯔꯦꯟ ꯇꯣꯡꯕꯗꯤ ꯀ ꯃꯥ ꯀꯃꯥ ꯇꯣꯡꯒꯦ ꯑꯝꯇꯥ ꯍꯥꯏꯔꯣꯅꯦ
ꯃꯥꯏꯔꯦꯟ
ꯎꯝ ꯄꯥꯕꯤꯗ ꯍꯦꯛꯎꯔꯦ
ꯄꯕꯤꯗꯩ ꯄꯕꯤꯗꯩ ꯍꯦꯛꯎꯔꯦ
ꯎꯝ
ꯑꯗꯒꯤ ꯃꯥꯗꯣ ꯀꯩꯅꯣ ꯇꯧꯗ꯭ꯔꯁꯨ ꯌꯥꯕꯅꯦ ꯑꯃ ꯑꯅꯧꯕꯗꯨꯗꯤ ꯃꯀꯨ ꯂꯣꯏ ꯈꯣꯛꯇ꯭ꯔꯁꯨ ꯀꯄꯛ ꯀꯄꯇꯪ ꯇꯧꯔꯒ ꯇꯧꯕꯗꯣ
ꯑꯥ
ꯑꯗꯨꯃꯥꯏꯅꯁꯨ ꯌꯥꯕꯅꯦ ꯑꯗꯨꯒ ꯃꯥꯏꯔꯦꯟꯁꯦ ꯎ ꯀꯃꯥꯏ ꯍꯥꯏꯅꯤ ꯌꯦꯡꯕꯗ ꯍꯥꯎꯋꯤ ꯍꯥꯎꯇꯦꯒꯁꯨ ꯈꯪꯅꯕ꯭ꯔꯣ
ꯈꯪꯕꯅꯦ
ꯑꯗꯨꯝ ꯃꯥꯏꯔꯦꯟ ꯍꯥꯎꯇꯕꯗꯤ ꯅꯠꯇꯕ ꯑꯍꯥꯎꯕꯗ
ꯑ ꯅꯧꯔꯤꯉꯩꯗꯨꯗꯤ ꯈꯔ ꯈꯪꯕ ꯋꯥꯠꯄꯅꯦꯀꯣ ꯑꯔꯤꯕꯗꯗꯤ ꯆꯦꯠ ꯂꯥꯎꯔꯒ ꯃꯀꯨꯒ ꯀꯩꯅꯣꯒ ꯇꯥꯏꯅꯕꯒꯤ ꯁꯔꯨꯛꯇ ꯑꯁꯪꯕ ꯁꯔꯨꯛꯇꯁꯨ ꯈꯔ ꯊꯥꯅ ꯌꯥꯎꯕꯅꯦ ꯑꯗꯨꯒ ꯇꯛꯂꯥꯎ ꯈꯥꯏꯗꯣꯛꯄꯗ ꯑꯩꯈꯣꯏꯒꯤ ꯃꯥꯒꯤ ꯃꯔꯦꯟꯗꯨꯒꯤ ꯃꯆꯨꯝꯗꯣ ꯅꯞ ꯅꯞ ꯅꯞ ꯂꯥꯎꯔꯒ ꯈꯔ ꯅꯪꯂꯂꯞ ꯇꯧꯔꯒ ꯊꯣꯛꯂꯛꯄꯅꯦ ꯑꯗꯨ ꯍꯥꯎꯇꯧꯗꯨꯅ ꯃꯍꯤ ꯏꯔꯥꯡ ꯂꯥꯡꯉꯒ ꯊꯣꯛꯄꯅꯦ
ꯑꯗꯨꯗꯣ ꯃꯔꯦꯟꯗꯣ ꯈꯥꯏꯔꯅꯤ ꯆꯥꯝꯃꯅꯤ ꯃꯥꯏꯔꯦꯟ ꯅꯨꯄꯤꯅ ꯈꯥꯏꯅꯗꯗꯥꯏꯅꯦ
ꯑꯥ ꯑꯗꯨꯅꯦ ꯑꯩꯅ ꯍꯪꯉꯁꯦ ꯅꯨꯄꯤꯅ ꯈꯥꯏꯅ ꯇꯧꯕꯗꯨꯗ ꯕꯕꯥꯅ ꯈꯥꯏꯔꯦ
ꯍꯣꯏ
ꯎꯝ ꯍꯥꯏꯔꯣꯑꯣ ꯍꯥꯏꯔꯣꯑꯣ ꯈꯥꯏꯔꯦ
ꯈꯥꯏꯔꯦ ꯎꯝ ꯄꯔꯦꯟ ꯆꯥꯃꯅꯤ
ꯑ
ꯈꯣꯛꯑꯅꯤ ꯃꯀꯨ ꯈꯣꯛꯑꯅꯤ ꯈꯥꯏꯔꯅꯤ ꯁꯣꯏꯔꯅꯤ ꯆꯥꯝꯃꯅꯤ
ꯑ
ꯊꯣꯡꯉꯅꯤ
ꯀꯩꯅꯣꯝ ꯍꯥꯏꯕꯅꯤ ꯃꯥ ꯎ ꯃꯥꯏꯔꯦꯟ ꯊꯣꯡꯕꯗ ꯃꯅꯥ ꯑꯃ ꯍꯥꯞꯄ ꯍꯥꯎꯕꯅꯦ
ꯑ ꯃꯌꯥꯡꯕ ꯃꯇꯣꯟ
ꯃꯌꯥꯡꯇꯣꯟ
ꯑ ꯃꯌꯥꯡ ꯇꯣꯟ
ꯍꯣꯏ
ꯅꯪ ꯃꯥꯏꯔꯦꯟꯗꯣ ꯈꯣꯛꯑꯒ ꯑꯗꯨꯝ ꯊꯣꯡꯈ꯭ꯔꯕ ꯇꯤꯜꯍꯧ ꯆꯟꯅꯝ ꯑꯝꯇ ꯁꯦꯝꯈꯤꯗ꯭ꯔꯦ ꯊꯥꯎꯗꯣ ꯉꯧꯈꯤꯗ꯭ꯔꯦ ꯈꯥꯡꯒꯤ ꯊꯪ ꯀꯤꯗ꯭ꯔꯦ
ꯈꯥꯡ ꯈꯥꯡꯂ ꯎꯌꯥꯟꯗ ꯑꯃ ꯊꯥꯡꯒꯠꯂꯅꯤꯀꯣ
ꯑ
ꯑꯗꯨꯒ ꯊꯥꯎ ꯍꯩꯔꯥꯅꯤ ꯆꯅꯝ ꯇꯤꯜꯍꯧ ꯑ ꯁꯤꯡ ꯃꯔꯨ ꯃꯔꯥꯡ ꯍꯥꯞ ꯍꯥꯞꯄꯒ ꯉꯧꯔꯅꯤ
ꯑ ꯑ
ꯑꯦ ꯉꯥꯏꯈꯣ ꯃꯥꯏꯔꯦꯟ ꯊꯣꯡꯕꯁꯦ ꯈꯥꯃꯦꯟꯁꯤꯟꯕ ꯍꯥꯞꯄ ꯌꯥꯕ꯭ꯔꯣ
ꯍꯥꯇꯤ ꯍꯥꯇꯔꯤꯌꯦ ꯑꯃꯨꯕ
ꯍꯥꯞꯇꯔꯤꯌꯦ
ꯑꯥ
ꯑꯗꯨꯒ ꯉꯧꯔꯅꯤ ꯑꯗꯨꯒ ꯈꯔ ꯃꯨꯜꯂꯛꯑꯦ ꯍꯥꯏꯕ ꯀꯥꯟꯗꯨꯗ ꯃꯥꯏꯔꯦꯟꯗꯨ ꯊꯥꯛꯑꯅꯤ ꯉꯧꯔꯅꯤ ꯑꯗꯨꯒ ꯃꯥꯗꯣ ꯈꯔ ꯃꯨꯟꯖꯜꯂꯛꯄ ꯍꯥꯏꯗꯣꯏꯔꯣ ꯃꯨꯟꯖꯜꯂꯛꯄ ꯅꯠꯇꯦ ꯈꯔ ꯃꯥꯏ ꯃꯐꯣꯟ ꯊꯣꯛꯂꯛꯄꯗꯣ
ꯑꯥ
ꯑꯗꯨꯕꯨ ꯑꯣꯠꯂꯅꯤ ꯑꯗꯨꯒ ꯃꯍꯤ ꯃꯍꯤꯁꯦ ꯀꯩꯅꯣ ꯇꯧꯔ ꯊꯥꯛꯄ꯭ꯔꯥ ꯑ ꯃꯆꯨꯅꯦ ꯃꯣꯔꯣꯛꯅꯦ ꯊꯨꯝꯅꯦ ꯊꯤꯜꯂ ꯊꯥꯛꯄꯗꯣ ꯑꯗꯨꯃꯥꯏꯅ ꯊꯥꯛꯅꯕ꯭ꯔꯥ ꯃꯆꯨꯅꯦ ꯃꯣꯔꯣꯛꯅꯦ ꯊꯨꯝꯅꯦ ꯑꯃ ꯊꯤꯠꯂꯒ ꯊꯛꯅꯕꯗꯣ
ꯑꯥ
ꯑꯗꯨꯃꯥꯏꯅ ꯊꯛꯅꯕ꯭ꯔꯣ ꯅꯠꯇ꯭ꯔꯒ ꯆꯨꯝꯅ ꯑꯗꯨꯝ ꯍꯥꯞꯄ꯭ꯔꯣ
ꯃꯆꯨꯅꯦ ꯃꯣꯔꯣꯛꯅꯦ ꯊꯤꯠꯂꯒ ꯑꯗꯨ ꯁ ꯀꯩꯅꯣꯗꯣ ꯊꯥꯎꯗ ꯈꯔ ꯉꯧꯔꯅꯤꯀꯣ
ꯑꯥ
ꯇꯥꯎꯗꯣ ꯀꯔ ꯉꯧꯔꯒ ꯊꯥꯎꯗꯣ ꯈꯔ ꯉꯧꯔꯅꯤ ꯉꯧꯔꯒ ꯀꯕꯛ ꯀꯕꯛ ꯃꯨꯜꯂꯛꯄꯩ ꯇꯥꯏꯃꯤꯡꯗꯨꯗ ꯃꯆꯨꯒꯤ ꯑꯉꯪ ꯆꯦꯠꯄꯗꯣ ꯐꯖꯅ ꯊꯤꯜꯂꯅꯤ ꯍꯥꯄꯗꯤ ꯃꯈꯨꯝ ꯀꯨꯞꯄꯅꯤ ꯀꯕꯛ ꯀꯕꯛ ꯃꯨꯜꯂꯛꯑꯅꯤ
ꯎꯝ ꯃꯍꯤ ꯍꯥꯞꯄꯅꯤ
ꯃꯍꯤ ꯍꯥꯞꯄꯅꯤ
ꯎꯝ ꯑꯗꯨꯒ ꯑꯩꯅ ꯍꯥꯏꯕ ꯃꯅꯥꯗꯣ ꯍꯥꯞꯄꯅꯤ
ꯑꯥ
ꯑꯗꯒꯤꯗꯤ ꯉꯥꯗ ꯉꯥꯗ ꯑꯃ ꯃꯥꯏꯔꯦꯟ ꯊꯣꯡꯕꯗ ꯍꯥꯞꯄ ꯌꯥꯝ ꯍꯥꯎꯕ ꯉꯥ ꯑꯃ ꯂꯩꯕꯅꯦ ꯅꯠꯇꯦ ꯀꯩꯅꯣꯝ ꯍꯥꯏꯗꯥꯏꯅꯦ ꯑꯗꯨꯕꯣ
ꯃꯌꯦꯟ ꯊꯣꯡꯕ꯭ꯔꯒ ꯊꯥꯛꯄ ꯉꯥ ꯉꯥꯀꯤꯖꯧ
ꯉꯥꯀꯤꯖꯧ ꯅꯠꯇꯕ ꯉꯥꯀꯤꯆꯧꯗꯤ ꯈꯪꯉꯤꯅꯦ ꯑꯃ ꯃꯅꯝ ꯑꯃ ꯀꯩꯅꯣꯝꯃ ꯃꯅꯝꯗꯤ ꯈꯔ ꯀꯟꯕꯅꯦ ꯑꯗꯣ
ꯊꯨꯝ ꯌꯥꯛꯄꯤꯔꯣ
ꯅꯠꯇꯦ ꯊꯨꯝꯌꯥꯛꯄꯤ ꯍꯥꯞꯅꯕ ꯍꯥꯞꯄ ꯌꯥꯕ꯭ꯔꯣ
ꯍꯥꯞ ꯂꯩꯇ꯭ꯔꯗꯤ ꯑꯗꯨꯝ ꯍꯥꯄ ꯌꯥꯏ ꯀꯩꯅꯣ
ꯅꯠꯇꯦ ꯅꯠꯇꯦ ꯎꯀꯥꯕꯤ ꯅꯠꯇ꯭ꯔꯣ ꯅꯠꯇꯦ ꯎꯀꯥ ꯕꯤ ꯎꯀꯥꯕꯤ ꯍꯥꯞꯅꯕꯅꯦ ꯎꯀꯥꯕꯤ ꯍꯥꯞꯄ ꯍꯥꯎꯕꯅꯦ
ꯑꯥ
ꯑꯗꯨꯒ ꯃꯍꯤ ꯌꯥꯝ ꯂꯥꯡꯕꯗꯤ ꯆꯥꯅꯤꯡꯗꯦ
ꯍꯣꯏ ꯃꯍꯤ ꯌꯥꯝ ꯂꯥꯡꯕ ꯍꯥꯎꯇꯦ
ꯍꯥꯎꯇꯦ ꯑꯗꯨꯒ ꯑꯗꯨꯃꯥꯏꯅ ꯈꯔ ꯅꯥꯡꯍꯜꯂꯅꯤ ꯃꯨꯜꯍꯜꯂꯅꯤ
ꯎꯝ
ꯑꯗꯨꯒ ꯍꯥꯎꯔꯦ ꯑꯗꯨꯝ ꯍꯥꯎꯔꯦ ꯑꯗꯨꯗꯒꯤ ꯆꯥꯕ ꯑꯗꯨꯝ ꯍꯥꯎꯔꯦ
ꯎꯝ ꯕꯣꯔꯥꯗꯨꯏ ꯃꯅꯨꯡꯗ ꯕꯣꯔꯥ ꯑꯝꯁꯨ ꯌꯥꯎꯕꯅꯤ ꯑꯗꯨꯅ ꯀꯩꯅꯣꯗꯦ ꯎꯠ ꯅꯪ ꯎꯇꯤꯗꯤ ꯊꯣꯡ ꯍꯩꯇ꯭ꯔꯣ
ꯎꯣꯇꯤꯁꯦ ꯎꯝ ꯌꯨꯇꯨꯕꯇ ꯌꯦꯡꯉꯒ ꯑꯃꯨꯛꯇꯤ ꯊꯣꯡꯈ꯭ꯔꯦ
ꯑꯣ ꯀꯃꯥꯏ ꯀꯃꯥꯏ ꯇꯧꯔ ꯊꯣꯡꯉꯦ ꯌꯨꯇꯨꯞꯇ ꯊꯣ ꯊꯣꯡ ꯌꯨꯇꯨꯞꯇ ꯊꯣꯡꯕꯗꯣ ꯌꯨꯇꯨꯞꯇ ꯁꯣꯗꯥꯕ ꯗꯧꯒꯤ ꯆꯥꯡꯗꯣ ꯍꯥꯏꯗꯕꯅꯤꯅ ꯌꯥꯛꯇ꯭ꯔꯣ
ꯑ ꯅꯝꯗꯦ ꯅꯝꯒꯤꯗꯦ
ꯑꯣ ꯑꯗꯨ ꯅꯝꯗꯕꯩ ꯐꯔꯤꯅꯤ ꯌꯥꯛꯑꯗꯤ
ꯅꯝꯗꯕꯗꯣ ꯑꯁ ꯅꯝꯗꯕꯗꯨꯁꯨ ꯍꯥꯎꯇꯦꯗ
ꯍꯥꯎꯇꯕꯅꯤꯗ ꯈꯔꯔꯤꯗꯨꯅꯅꯤ ꯀꯩꯅꯣ ꯎꯇꯤ ꯍꯥꯎꯍꯜꯂꯤꯖꯦ
ꯑ ꯑꯗꯨ ꯍꯩꯇꯦ ꯑꯩꯁ ꯀꯩꯀꯩꯅꯣ ꯌꯥꯝ ꯍꯥꯞꯈꯤꯕꯅꯤꯅꯦ ꯃꯤ ꯁꯪꯒꯣꯝ ꯍꯥꯞꯅꯩ ꯀꯥꯏꯅ ꯑꯩ ꯁꯪꯒꯣꯝ ꯍꯥꯞꯄꯤꯅꯦ ꯄꯩꯁꯥ ꯆꯪꯕ ꯌꯥꯕ ꯆꯪꯍꯟꯂꯒ ꯍꯥꯎꯁꯨ ꯍꯥꯎꯇꯦ
ꯑ ꯁꯤꯗ ꯊꯣꯡꯕꯗꯤ ꯂꯨꯄꯥ ꯀꯨꯟꯊ꯭ꯔꯥ ꯃꯨꯛ ꯆꯪ ꯃꯥꯟ ꯑꯈꯣꯏ ꯃꯉꯥ ꯇꯔꯨꯛ ꯆꯥꯅꯕ ꯌꯥꯅ ꯏꯟꯖꯥꯡꯗ
ꯎꯠꯇꯤ ꯊꯣꯡ ꯂꯨꯄꯥ ꯀꯨꯟꯊ꯭ꯔꯥꯗꯩ ꯍꯦꯟ ꯆꯪꯗꯕ꯭ꯔꯣ
ꯆꯪꯕꯗꯤ ꯍꯣꯏ ꯈꯔꯕꯨꯗꯤ ꯍꯦꯜꯂꯝꯒꯅꯤꯀꯣ ꯃꯩꯒ ꯀꯩꯒ ꯄꯨꯜꯂꯞ ꯄꯥꯔꯗꯤ ꯑꯩꯅꯗꯤ ꯍꯥꯏꯗꯤ
ꯃꯩ ꯍꯥꯏꯕ ꯅꯠꯇꯦꯍꯦ ꯃꯆꯟ ꯀꯩꯀꯥꯗ ꯍꯥꯏꯕ
ꯑ ꯅꯣꯏ ꯆꯦ ꯍꯣꯏꯁꯨ ꯈꯪꯉꯝꯒꯅꯤ ꯁꯤꯗ ꯂꯩꯔꯤꯅꯤꯅ ꯀꯩꯅꯣꯗꯣ ꯑ ꯃꯔꯣꯏ ꯅꯥꯀꯨꯞꯄꯤꯗꯨ ꯁꯤꯗ ꯌꯥꯝ ꯍꯣꯡꯉꯦꯕ ꯎꯝ
ꯑꯥ
ꯑꯗ ꯃꯦꯟ ꯑꯣꯏꯅ ꯃꯔꯣꯏ ꯅꯀꯨꯞ ꯄꯤꯗꯨꯅ ꯁꯪꯍꯜꯂꯦꯕ ꯑꯇꯩꯗꯤ ꯀꯩꯝ ꯊꯥꯛꯇꯦꯕ ꯑꯥ ꯄꯥꯡꯈꯣꯛꯀꯨꯝꯕ ꯊꯥꯛ ꯑꯗꯣ ꯊꯥꯛꯄꯁꯨ ꯌꯥꯎꯋꯦ ꯑꯌꯥꯝꯕꯅꯗꯤ ꯊꯥꯛꯇ꯭ꯔꯦ ꯑꯩꯅ ꯊꯣꯡꯉꯗꯤ ꯂꯦꯡꯒꯟꯕꯒꯤ
ꯑꯥ
ꯑꯗꯨ ꯑꯗꯨ ꯇꯧꯔꯅꯤ ꯑꯗꯨꯒ ꯑꯥ ꯄꯥꯡꯈꯣꯛ ꯊꯥꯛꯑꯅꯤ ꯑꯗꯨꯒ ꯄꯥꯡꯈꯣꯛ ꯊꯥꯛꯆꯟꯈ꯭ꯔꯗꯤ ꯀꯔꯤ ꯑ ꯀꯩꯅꯣꯒꯨꯝꯕꯗꯣ ꯀꯔꯤ ꯀꯔꯤ ꯎꯝ ꯑꯁ ꯑ ꯀꯐꯣꯏ ꯃꯅꯥꯒꯨꯝꯕ
ꯑꯥ
ꯑꯍꯧ ꯀꯩꯅꯣ ꯑꯣꯏꯅꯝꯗꯨ ꯑꯣꯏꯅꯝꯕꯅꯦꯕ ꯀꯐꯣꯏ ꯃꯅꯥꯁꯦ ꯀꯐꯣꯏ ꯃꯅ ꯊꯥꯛꯆꯤꯜꯂꯅꯤ ꯂꯦꯡꯗꯅꯕꯀꯣ ꯀꯣꯡꯀ ꯃꯔꯨꯗꯨꯗꯤ ꯑ ꯀꯣꯡꯀ꯭ꯋꯥ ꯃꯔꯨꯗꯨꯗꯤ ꯇꯥꯡꯉꯦꯅ ꯂꯩꯗꯦ ꯑꯩꯅ ꯑꯐꯪꯕ ꯉꯥꯛꯇꯅꯤꯅ ꯑꯇꯩꯗꯤ ꯄꯥꯡꯊꯣꯛ ꯍꯥꯏꯔꯦ ꯐꯪꯉꯍꯧ ꯍꯧꯏ ꯊꯥꯛꯄꯅꯦ ꯀꯩꯅꯣ ꯇꯧꯕꯗꯣ ꯂꯦꯡꯗꯅꯕꯀꯣ
ꯑꯥ
ꯑꯗꯨ ꯊꯥꯛꯑꯅꯤ ꯑꯗꯨꯒ ꯊꯣꯡꯉꯅꯤ ꯁꯪꯇ꯭ꯔꯤꯛ ꯁꯪꯕꯗꯨꯅ ꯀꯨꯀꯔꯗ ꯊꯤꯠꯄꯗ ꯇꯣꯔꯕꯣꯠꯀꯨꯝꯕ ꯂꯩꯔꯗꯤ ꯇꯣꯔꯣꯠꯀꯨꯝꯕ ꯍꯥꯞꯆꯜꯂꯦ ꯍꯋꯥꯏꯀꯪꯇꯛ ꯈꯔ ꯅꯨꯡꯗꯥꯡ ꯈꯔ ꯇꯤꯡꯉꯝꯃꯅꯤ ꯊꯨꯅ ꯃꯨꯟꯅꯕ
ꯑꯥ
ꯑꯗꯒꯤ ꯃꯩꯁꯨ ꯆꯪꯍꯟꯗꯦꯕ ꯑꯩꯅ ꯊꯣꯡꯕꯗꯤ ꯑꯗꯤ ꯀꯥ ꯕꯔꯥꯗ ꯂꯩꯕꯅꯤꯅ ꯄꯩꯁꯥꯗꯣ ꯂꯤꯛꯅ ꯂꯩꯕꯅꯤꯅꯀꯣ
ꯑꯥ
ꯀꯨꯀꯔꯗꯨꯗ ꯀꯨꯏꯅ ꯐꯨꯠꯇꯅꯕꯅꯦꯅ ꯆꯥꯛ ꯑꯔꯣꯏꯕꯗꯒꯤ ꯈꯥꯕꯩ ꯑꯅꯤ ꯀꯣꯠꯂ ꯍꯥꯞꯆꯟꯈ꯭ꯔꯅꯤ ꯂꯣꯏꯔꯦ
ꯑꯥ ꯍꯣꯁꯇꯦꯜ ꯂꯩꯔꯣ
ꯔꯦꯟꯇ ꯂꯩꯕꯅꯦꯕ
ꯔꯦꯟ ꯀꯗꯥꯏꯋꯥꯏꯗ
ꯔꯦꯟꯇ ꯑꯥ ꯑꯦꯝꯌꯨ ꯅꯀꯟꯗ ꯂꯩꯕꯅꯤ
ꯑꯥ
ꯍꯥꯞꯆꯜꯂꯅꯤ ꯑꯗꯒꯤ ꯆꯥꯛ ꯑꯔꯣꯏꯕꯗꯨ ꯈꯥꯕꯩ ꯑꯅꯤ ꯀꯣꯠꯂ ꯍꯥꯞꯆꯤꯜꯂꯅꯤ ꯃꯔꯣꯏꯗꯣ ꯃꯔꯣꯏꯗꯣ ꯄꯣꯂꯥꯡ ꯑꯃ ꯃꯔꯣꯏ ꯂꯨꯄꯥ ꯀꯨꯟꯒꯤ ꯌꯥꯝꯕꯅꯦ ꯌꯥꯝ ꯇꯧꯕꯅꯦꯕ ꯒꯦꯠ ꯇꯩ ꯂꯩꯕ
ꯑꯪ
ꯆꯤꯆꯦꯗꯤ ꯈꯪꯉꯝꯒꯅꯤ ꯑꯗꯨꯗꯩ ꯍꯥꯞꯆꯜꯂꯅꯤ ꯑꯗꯨꯒ ꯑꯗꯨ ꯀꯟꯅ ꯑꯗꯨꯝ ꯁꯥꯡꯍꯥꯜꯂ ꯑꯗꯨꯝ ꯍꯋꯥꯏ ꯀꯪꯡꯇꯛ ꯍꯥꯞꯄꯗꯤ ꯈꯔ ꯍꯦꯟꯅ ꯍꯥꯎꯋꯦ ꯃꯪꯒꯟꯒꯤ ꯃꯍꯨꯠ ꯃꯪꯒꯟꯁꯨ ꯍꯥꯞꯄꯦ ꯀꯪꯇꯛꯁꯨ ꯍꯥꯞꯄꯦ ꯆꯥꯛꯁꯨ ꯍꯥꯥꯞꯄꯦ ꯂꯣꯏꯔꯦꯅꯦ ꯑꯗꯨꯗ ꯄꯩꯁꯥ ꯆꯪꯕ ꯂꯣꯏꯔꯦ
ꯆꯤꯅꯤꯁꯨ ꯍꯥꯞꯄ꯭ꯔꯥ ꯀꯩꯅꯣꯝ ꯇꯧꯒꯤꯕꯅꯦ ꯑꯩꯅ ꯊꯣꯡ
ꯀꯔꯤ ꯎꯇꯤ ꯊꯣꯡꯕꯗꯕꯨ ꯆꯤꯅꯤ ꯍꯥꯞꯄꯤꯕ
ꯆꯤꯅꯤ ꯑꯁꯦꯡꯕꯩ ꯆꯤꯅꯤ ꯌꯥꯝꯗꯤ ꯍꯥꯞꯇꯦ ꯈꯤꯇꯪ ꯍꯥꯞꯄꯦ
ꯀꯩꯅꯣꯁꯨ ꯍꯥꯎꯕꯅꯦ ꯑꯋꯥꯊꯕꯤꯗꯤ
ꯑꯋꯥ ꯊꯕꯤ ꯍꯥꯞꯅꯕ꯭ꯔꯥ꯫
ꯑꯋꯥ ꯊꯥꯕꯤ ꯍꯥꯞꯄ ꯑꯝꯇ ꯆꯥꯗ꯭ꯔꯤꯕꯣ ꯍꯥꯏꯁꯦ꯫
ꯆꯥꯗ꯭ꯔꯤꯗ ꯇꯣꯔꯕꯣꯠꯄꯨꯗꯤ ꯍꯥꯞꯄ ꯌꯥꯎꯏ ꯑꯋꯥꯊꯕꯤꯗꯤ ꯍꯥꯞꯇꯔꯤꯗ꯫
ꯑꯋꯥꯊꯕꯤ ꯍꯥꯎꯕꯅꯤ ꯆꯥꯎ ꯅꯣꯡꯃ ꯑꯃꯨꯟꯕ ꯅꯠꯇꯦꯀꯣ ꯑꯁꯪꯕ꯫
ꯍꯣꯏ ꯍꯣꯏ ꯑꯋꯥꯠꯊꯕꯤ ꯑꯃꯨꯟ ꯚꯥꯞ ꯄꯨꯔꯗꯤ ꯏꯟꯖꯥꯡꯗꯣ ꯍꯥꯎꯔꯅꯤ꯫
ꯑꯗꯣ ꯅꯪ ꯅꯪ ꯉꯁꯥꯏ ꯊꯔꯣꯏ ꯊꯣꯡꯕꯗꯣ ꯍꯥꯎꯗꯧ ꯃꯥꯜꯂꯦ ꯑꯗꯨꯗ ꯑꯨꯇꯪꯒ ꯊꯣꯡꯉꯛꯑꯣꯅꯦ꯫
ꯊꯔꯣꯏꯗꯤ ꯍꯩꯇꯦ ꯈꯪꯗꯦꯗ ꯀꯗꯥꯏꯗꯩꯩꯅꯣ꯫
ꯍꯩꯇ ꯍꯩꯠ ꯑꯣꯏꯔꯁꯨ ꯊꯣꯡꯖꯤꯟ ꯂꯛꯑꯣꯅꯦ ꯀꯧꯔꯅꯤ꯫ ꯈꯨꯜꯂꯨꯔꯦ ꯈꯥꯜꯂꯖꯤꯅꯦ꯫ ꯊꯔꯣꯏ ꯈꯨꯜꯂꯨꯔꯦ ꯆꯥꯝꯃꯦ꯫
ꯀꯛꯑꯅꯤꯀꯣ꯫
ꯑ꯫
ꯎꯝ ꯀꯛꯈ꯭ꯔꯦ ꯑꯗꯨ ꯀꯛꯈ꯭ꯔꯦ ꯑꯗꯨꯒ ꯇꯤꯡ ꯑꯅꯤ ꯆꯦꯡ ꯍꯥꯞꯆꯜꯂꯒ꯫
ꯑꯥ꯫
ꯑꯗꯨꯒ ꯅꯣꯡꯉꯥꯜꯂꯅꯤ꯫
ꯌꯦꯡ ꯈꯇꯪ ꯍꯥꯞꯄꯔꯣ ꯅꯪ꯫
ꯀꯩ ꯍꯥꯞꯅꯒꯦ꯫
ꯆꯦꯡ ꯅꯠꯇꯕꯀꯣ ꯌꯥꯝ ꯊꯨꯅ ꯀꯩꯅꯣ ꯇꯧꯍꯟꯅꯤꯡꯉꯗꯤ꯫ ꯃꯆꯥꯗꯣ ꯑꯣꯠꯊꯣꯛꯍꯟꯅꯤꯡꯉꯗꯤ ꯑꯩꯈꯣꯏꯒꯤ ꯀꯩꯅꯣꯗꯣ ꯀꯔꯤ ꯀꯔꯤ ꯄꯦꯔꯨꯛꯇꯨ꯫
ꯄꯦꯔꯨꯛ꯫
ꯑ꯫
ꯄꯦꯔꯨꯛꯁꯨ ꯍꯥꯞꯅꯕ꯭ꯔꯣ꯫
ꯃꯆꯥ ꯑꯣꯊꯣꯛꯅꯕꯅꯤꯗꯅ ꯀꯩꯀꯩ ꯍꯥꯞꯄꯤꯗꯣ꯫
ꯑꯥ꯫
ꯑꯗꯨ ꯄꯦꯔꯨꯛ ꯍꯥꯞꯄꯒ ꯇꯤꯡꯉꯒꯗꯤ ꯑꯃꯨꯛ ꯍꯦꯟꯅ ꯊꯣꯛꯑꯦꯕ꯫ ꯃꯆꯥꯥꯗꯣ ꯊꯨꯅ ꯊꯣꯛꯄꯅꯦꯕ ꯑꯌꯨꯛ ꯈꯨꯟꯕꯁꯦ ꯅꯨꯡꯗꯥꯡ ꯑꯗꯨꯝ ꯊꯣꯡ ꯑꯗꯤ ꯅꯨꯡꯗꯥꯡ ꯊꯣꯡꯕꯗ ꯄꯦꯔꯨꯛꯇꯨ ꯈꯔ ꯅꯩꯁꯤꯜꯂꯒ ꯃꯅꯥꯗꯣ ꯈꯔ ꯊꯥꯖꯤꯜꯂꯒ ꯀꯣꯟ ꯅꯩꯔ ꯍꯥꯞꯈ꯭ꯔꯒꯗꯤ꯫ ꯆꯦꯡ ꯍꯥꯠꯇ꯭ꯔꯁꯨ ꯌꯥꯔꯦ꯫
ꯎꯝ ꯄꯦꯔꯨꯛꯇꯤ ꯑꯩꯈꯣꯏꯔꯣꯝꯗ ꯍꯥꯞꯅꯗꯦ ꯈꯪꯗꯦ꯫
ꯍꯥꯞꯄꯅꯦ꯫
ꯇꯤꯡꯉꯅꯤ ꯄꯦꯔꯨꯛꯁꯨ ꯍꯥꯞꯆꯤꯜꯂꯁꯦ ꯑꯗꯨꯗꯤ ꯈꯔ ꯊꯨꯅ꯫ ꯀꯩꯅꯣ ꯇꯧꯅꯕ꯫
ꯑ ꯍꯥꯞꯄꯣ ꯄꯦꯔꯨꯛ ꯣ ꯍꯥꯞꯄ ꯌꯦꯡꯉꯣꯅꯦ ꯃꯖꯥꯗꯣ ꯐꯖꯅ ꯑꯣꯊꯣꯛꯄꯅꯦꯕ ꯐꯦꯔꯨ ꯆꯦꯡ ꯍꯥꯞꯄꯗꯒꯤꯗꯤꯀꯣ ꯆꯦꯡꯗꯤ ꯍꯥꯞꯇꯗꯤ ꯍꯥꯞꯅꯕ ꯌꯥꯎꯋ ꯑꯗꯣ ꯄꯦꯔꯨꯛ ꯍꯥꯞꯄꯅ ꯃꯣꯏꯅ ꯑꯣꯊꯣꯛꯄꯅꯦꯕ꯫
ꯎꯝ꯫ ꯐꯨꯠꯂꯅꯤ꯫
ꯐꯨꯠꯂꯅꯤ꯫
ꯄ꯭ꯔꯦꯁꯔ ꯀꯨꯀꯔꯗ ꯀꯥꯝꯃꯅꯤ ꯑꯗꯨꯒ ꯈꯥꯡꯗ ꯉꯧꯕ꯭ꯔꯥ ꯉꯧꯗ꯭ꯔꯁꯨ ꯉꯧꯗ꯭ꯔꯁꯨ ꯊꯣꯡ ꯌꯥꯗꯥꯏꯅꯦ꯫
ꯑꯦ ꯅꯥꯟꯕꯅꯤ꯫
ꯑꯣ ꯉꯧꯗꯣꯏꯕ ꯃꯁꯥ ꯇꯥꯁꯟ
ꯑꯥ ꯃꯁꯥ ꯃꯇꯣꯡꯗꯣ